ꯐꯜꯂꯥꯎ
ꯇꯥꯔꯕꯔꯕꯣ
ꯇꯔꯦ ꯃꯣꯏ ꯃꯃꯥ ꯀꯩꯅ ꯀꯩꯅꯣ ꯄꯛꯇꯕ꯭ꯔꯣ ꯅꯣꯏꯗꯨꯕꯣ
ꯍꯣꯏ ꯐꯛꯛꯇ
ꯁꯁ ꯄꯛꯇ꯭ꯔꯁꯨ ꯍꯌꯦꯡꯋꯥꯥꯏ ꯀꯧꯗꯣꯏꯅꯦ
ꯑꯁ
ꯃꯣꯏ ꯑꯩ ꯑꯩꯅꯀꯣ ꯑꯩꯅ ꯃꯄꯥꯟꯗ ꯐꯝꯕ ꯀꯥꯟꯗ ꯅꯪꯅ ꯃꯅꯨꯡꯗ ꯂꯩꯔꯤꯅꯦꯕꯀꯣ ꯇꯥꯔꯤꯕ ꯃꯣꯏ ꯃꯃꯥ ꯏꯁꯤꯡ ꯒ꯭ꯂꯥꯁ ꯑꯝꯇ ꯄꯨꯊꯣꯔꯛꯑꯕ ꯀꯥꯏꯅ ꯂꯥꯛꯑꯣ ꯑꯗꯨꯣꯏꯅꯦ
ꯋꯥꯔꯤꯗꯤ
ꯑꯗꯨꯗ ꯅ ꯍꯔꯥꯎ ꯍꯔꯒ ꯅꯣ ꯐꯦ ꯅꯣ ꯐꯦ ꯇꯧꯔꯒꯦꯅꯦ ꯄꯨꯊꯣꯛꯀꯗꯕ
ꯀꯩꯗꯅ
ꯀꯁ ꯇꯧꯗꯦ ꯊꯕꯛ ꯂꯩꯇꯕꯅꯤꯅ ꯐꯝꯕ ꯍꯥꯏꯗꯅ ꯅꯪꯗꯦ
ꯑꯗꯤ ꯑ ꯃꯥꯏ ꯃꯨꯠꯈꯤꯕꯩ ꯑꯃꯨꯛ ꯆꯦꯜꯂꯦ ꯑꯃꯨꯛ ꯑꯃꯨꯛ ꯃ
ꯎꯝ ꯍꯥꯏꯗꯤ ꯅꯪꯒꯤꯁꯦ ꯃꯩ ꯃꯨꯜꯂꯗꯤ ꯑꯗꯨꯝ ꯆꯦꯟꯕ꯭ꯔꯕ ꯅꯪ ꯂꯥꯏꯅꯥꯒ ꯂꯩꯕ꯭ꯔꯕ ꯎꯝ ꯌꯥꯝ ꯐꯩ ꯌꯥꯝ ꯐꯩ ꯀꯩꯗꯧꯔꯤꯅꯣ ꯅꯪꯗꯤ ꯍꯧꯖꯤꯛ
ꯍꯧꯖꯤꯛꯔꯣ ꯑꯩꯈꯣꯏ ꯏꯕꯣꯛꯀꯤ ꯅꯥꯀꯟꯗ ꯑꯩꯁꯨ ꯍꯤꯞꯄꯒꯂ
ꯎꯝ ꯑꯗꯨ ꯕꯣꯠꯠ ꯅꯨꯡꯉꯥꯏꯔꯤꯕꯣ
ꯍꯣꯏ ꯅꯨꯡꯉꯥꯏꯔꯤ ꯑꯩꯈꯣꯏ ꯏꯕꯣ ꯍꯥꯏꯕꯁꯤꯗꯤ ꯑꯩꯈꯣꯏ ꯏꯄꯥꯒꯤꯗꯨ ꯅꯠꯇꯦ ꯑꯩꯈꯣꯏ ꯏꯃꯥꯒꯤ ꯃꯃꯥꯗꯣ
ꯏꯃꯥꯒꯦ ꯃꯃꯥ ꯑꯣꯍꯣ ꯍꯣ ꯈꯪꯉꯦ ꯌꯥꯝ ꯅꯨꯡꯉꯥꯏ ꯀꯣꯕꯕꯥꯎꯁꯨ ꯌꯥꯝꯕꯅꯤꯅ
ꯍꯣꯏ
ꯍꯔꯥꯎ ꯍꯔꯥꯡꯒꯅꯦ ꯃꯆꯁꯨ ꯕꯣꯕꯣꯠꯇꯣ ꯍꯔꯥꯎꯔꯕꯅꯤꯅ ꯃꯆꯨꯁꯨ ꯌꯥꯝꯕꯅꯤꯅꯀꯣ
ꯃꯁꯨ ꯌꯥꯝ ꯌꯥꯝꯃꯦ
ꯑꯗꯨꯅꯦ
ꯃꯁꯨꯀꯣ ꯀꯨꯟ ꯍꯦꯜꯂꯦ ꯀꯨꯟ ꯀꯨꯟꯊ꯭ꯔꯥ ꯀꯨꯟꯊ꯭ꯔꯥꯅꯤꯊꯣꯏꯅꯦ ꯍꯥꯏꯌꯦ
ꯑꯣ ꯌꯥꯃꯤ ꯌꯥꯃꯦ ꯑꯗꯨꯗ ꯅꯪꯁꯨ ꯌꯥꯎꯔꯦꯅꯤꯉ
ꯌꯥꯝ ꯌꯥꯝꯃꯦ ꯃꯆꯥꯅ ꯇꯔꯥꯃꯥꯊꯣꯏ
ꯇꯔꯥꯃꯥꯊꯣꯏꯀꯣ ꯑꯩꯈꯣꯏꯁꯨ ꯍꯌꯦꯡꯋꯥꯏ ꯁꯨꯃꯥꯏꯧ ꯇꯧꯔꯅꯤ ꯑꯩ ꯕꯕꯥꯗꯣ ꯃꯁ ꯁꯨ ꯌꯥꯝꯕꯅꯦꯕ ꯑꯩꯗꯤ ꯑꯉꯥꯡ ꯌꯥꯝꯕꯅꯤꯅ ꯑꯩꯈꯣꯏꯁꯨ ꯃꯤ ꯌꯥꯕꯅꯤꯅ ꯌꯥꯕ ꯈꯪꯗꯕ꯭ꯔꯣ
ꯈꯪꯗꯦꯌꯦꯦ
ꯀꯩꯒꯤꯩ ꯈꯪꯗ꯭ꯔꯤꯅꯣ ꯑꯩ ꯂꯨꯅ ꯇꯤꯟꯅꯔꯒ
ꯑꯩꯗꯤ ꯈꯪꯕꯗꯣꯅꯌꯥꯝꯕ ꯈꯪꯉꯦ ꯅꯪ ꯂꯩꯔꯦ ꯑꯗꯨꯒ ꯅꯆꯤ ꯅꯆꯦ ꯍꯥꯏꯕꯗꯣ ꯅꯪꯅ ꯑꯗꯨ ꯑꯃ ꯂꯩꯔꯦ ꯅꯅꯥꯎ ꯅꯨꯄꯤ ꯀꯣ
ꯆꯦ ꯍꯥꯏꯗꯤꯅ
ꯅꯪ ꯅꯆꯦꯠ ꯅꯆꯦ ꯍꯥꯏꯕꯗꯨꯗꯤ
ꯁꯌꯥꯃꯦ
ꯈꯪꯗꯦ ꯃꯁꯛꯁꯨ ꯈꯪꯗꯦ ꯅꯌꯥꯝꯕꯒ ꯅꯪ ꯈꯛꯇꯅꯦ ꯁꯛ ꯈꯪꯕꯗꯤ
ꯑꯩꯈꯣꯏꯁꯦ ꯑꯆꯧ
ꯑꯆꯧꯕꯖꯤꯛ ꯑꯅꯤꯗꯤ ꯀꯩꯅꯣ ꯂꯩꯔꯦ ꯈꯨꯟꯗ ꯄꯥꯜꯂꯦꯕꯀꯣ
ꯎꯝ
ꯑꯃꯗꯤ ꯃꯄꯥꯗ ꯄꯜꯂꯦ ꯏꯌꯥꯝꯕ ꯑꯅꯤ ꯁꯨꯑꯦꯕ ꯑꯃꯅ ꯅꯨꯄꯤ ꯊꯤꯒ꯭ꯔꯦꯅ ꯑꯩꯈꯣꯏ ꯈ ꯃꯤꯃꯦ ꯅꯣꯏ ꯅꯣꯏ ꯅꯣꯏ ꯕꯃꯥ ꯈꯣꯏꯅ ꯇꯔꯥ ꯃꯊꯣꯏꯀꯣ ꯑꯩꯈꯣꯏꯅ ꯑꯩꯈꯣꯏꯅ ꯃꯥꯄꯜ
ꯅꯪꯅ ꯃꯉꯥ ꯁꯨꯕ ꯑꯗꯨꯗꯤ ꯀꯌꯥ ꯁꯨꯕꯅꯣ
ꯃꯉꯥ ꯁꯨꯕ ꯅꯠꯇꯦ ꯑꯅꯤ ꯀꯣ ꯏꯆꯦ ꯑꯅꯤ ꯂꯩꯔꯦ ꯏꯆꯦ ꯑꯍꯨꯝ ꯂꯩꯔꯦ ꯀꯣ ꯑꯩ ꯇꯔꯨꯛ ꯁꯨꯕ ꯑꯣꯏꯗꯣꯏꯅꯦ
ꯑꯣ ꯅꯪꯒꯤ ꯃꯈꯥꯗ
ꯑꯍꯨꯝ ꯑꯍꯨꯝ ꯂꯩꯕ
ꯅꯨꯄꯤꯔ ꯅꯨꯄꯥꯔ ꯑꯗꯨꯗꯤ
ꯅꯨꯄꯥ ꯑꯅꯤ ꯅꯨꯄꯤ ꯑꯃ ꯅꯩꯅꯕ꯭ꯔꯥ
ꯎꯝ ꯀꯩꯁꯨ ꯀꯥꯏꯗꯦ ꯑꯗꯨ ꯍꯧꯖꯤꯛ ꯅꯣꯏ ꯂꯩꯔꯤꯁꯦ ꯆꯦ ꯃꯤ ꯀꯌꯥꯅꯣ ꯑꯗꯨꯗꯤ
ꯌꯨꯝꯗꯔꯣ
ꯍꯣꯏ
ꯃꯤ ꯑꯉꯥꯡ ꯇꯔꯨꯛ
ꯍꯧꯖꯤꯛ ꯑ ꯌꯨꯝꯗ ꯇꯔꯨꯛ ꯂꯩꯕ
ꯑꯥ
ꯅꯠꯇꯦ ꯅꯪꯅ ꯍꯥꯏꯕꯁꯦ ꯂꯥꯜꯂꯦ ꯎ ꯑꯩ ꯍꯥꯏꯒꯦ ꯇꯥꯑꯣ ꯅꯆꯦ ꯑꯅꯤ ꯃꯌꯨꯝ ꯄꯥꯟꯈ꯭ꯔꯦꯀꯣ
ꯎꯝ ꯑꯦ ꯑꯦ ꯃꯉꯥꯅꯦ ꯃꯉꯥꯅꯦ ꯑꯩ ꯂꯥꯜꯂꯦ ꯃꯉꯥꯅꯦ
ꯅꯠꯇꯦ ꯅꯆꯦ ꯑꯅꯤ ꯃꯌꯨꯝ ꯄꯥꯟꯈ꯭ꯔꯦ ꯑꯗꯨꯒ ꯅꯌꯥꯝꯕ ꯑꯃ
ꯑꯍꯨꯝ ꯑꯍꯨꯝ ꯑꯍꯨꯝ ꯄꯥꯡꯈ꯭ꯔꯦ ꯑꯍꯨꯝ ꯄꯥꯡꯈ꯭ꯔꯦ
ꯑꯣ ꯑꯍꯨꯝ ꯈꯛꯇ ꯉꯥꯏꯔꯤꯕꯣ
ꯍꯣꯏ
ꯑꯣ
ꯑꯍꯨꯝꯄꯥ ꯅꯨꯄꯥ ꯅꯨꯄꯥꯁꯨ ꯊꯗꯦꯗꯤ ꯂꯩꯔꯤꯌꯦꯦ ꯃꯥꯗꯤ ꯄꯥꯟꯗ꯭ꯔꯤ ꯋꯥꯗꯨꯗ ꯑꯉꯥꯡ
ꯅꯣꯏ ꯎ ꯑꯉꯥꯡ ꯃꯥꯄꯜ ꯁꯨꯏꯀꯣ ꯑꯗꯨꯗ ꯑꯍꯨꯝ ꯈꯛꯇ ꯉꯥꯏꯔꯤꯕ ꯃꯌꯨꯝ ꯄꯥꯟ ꯍꯥꯟꯕ ꯑꯗꯨꯗꯤ ꯇꯔꯨꯛ ꯋꯥꯠꯂꯦꯕꯀꯣ
ꯑꯦ ꯃꯔꯤ ꯃꯔꯤ ꯁꯨꯔꯦꯍꯦ ꯅꯨꯄꯥ ꯨ ꯌꯥꯎꯔꯤꯁ ꯂꯨꯄꯥ ꯑꯍꯟꯅ
ꯅꯪꯔꯀꯣꯉ ꯑꯣꯔꯕ ꯀꯩꯉꯣ ꯇꯦ
ꯍꯣꯏ ꯅꯨꯄꯤ ꯅꯨꯄꯤ ꯑꯩ ꯑꯩ ꯍꯥꯏꯒꯦ ꯅꯨꯄꯤ ꯃꯔꯤꯅꯦꯕꯀꯣ ꯑꯍꯨꯝꯗ ꯌꯨꯝ ꯄꯥꯡꯔꯦꯦ ꯂꯩꯍꯧꯔꯤꯌꯦ ꯅꯨꯄꯥꯅ ꯃꯉꯥ ꯑꯣꯏꯕꯅꯦꯕ ꯃꯗꯨꯅ ꯅꯨꯄꯤ ꯊꯤꯔꯦ ꯍꯧꯖꯤꯛ ꯂꯩꯔꯤꯁꯦ ꯅꯨꯄꯥ ꯃꯔꯤꯒ ꯀꯇꯤ ꯑꯃ ꯃꯉꯥꯅꯦꯕ
ꯃꯣꯏꯗꯤ ꯇꯣꯉꯥꯟ ꯇꯣꯉꯥꯟ ꯂꯣꯏ ꯆꯥꯔꯕꯣ ꯑꯗꯨꯗꯤ
ꯌꯨꯝ ꯄꯥꯜꯂꯕꯅꯤ ꯀꯥꯏꯗꯤ ꯌꯨꯝꯗ ꯀꯃꯥꯏꯅ ꯂꯩꯒꯅꯤ ꯃꯤ ꯇꯣꯉꯥꯟꯅ ꯆꯥꯅꯤꯡꯕꯒꯤ ꯄꯥꯜꯂꯤꯅꯤ
ꯑꯣ ꯁꯃꯤꯅꯤ
ꯑꯗꯨꯅꯦꯅꯦ
ꯍꯌꯦꯡ ꯋꯥꯍ ꯅꯪꯁꯨ ꯀꯩꯒꯨꯝꯕ ꯅꯣꯏ ꯍꯦꯔꯣꯒ ꯆꯠꯂꯒꯗꯤ ꯇꯣꯉꯥꯟꯅ ꯄꯥꯟꯗꯣꯏꯅꯦ ꯑꯣ ꯑꯇꯣꯝꯕ ꯑꯣꯏꯔꯒꯗꯤ ꯈꯪꯗꯦꯀꯣ
ꯑꯇꯣꯝꯕ ꯑꯣꯏꯔꯁꯨ ꯇꯣꯉꯥꯟꯅ ꯆꯠꯂꯒꯦ
ꯐꯩꯗꯤ ꯍꯦ ꯑꯗꯨꯗꯤ ꯀꯥꯔꯤꯅ ꯅꯣꯏ ꯑꯍꯟ ꯑꯍꯟ ꯑꯍꯟꯁꯤꯡꯕꯨ ꯁꯦꯕꯥ ꯇꯧꯒꯦꯗꯤ ꯈ ꯑꯗꯨꯗ ꯅꯪ ꯁꯃꯥꯏ ꯀꯥꯏ ꯑ ꯑꯅ ꯁꯨꯃꯥꯏꯅ ꯇꯧꯔꯒꯗꯤ ꯂꯩꯀꯥꯏꯁꯤꯡꯅ ꯉꯥꯡꯅꯒꯗꯕꯁꯦ ꯅꯉꯣꯟꯗ ꯁꯨꯃꯥꯏꯅ ꯍꯥꯏꯒꯅꯤ
ꯑꯩ ꯑꯩꯗꯤ ꯍꯌꯦꯡꯋꯥꯏꯑꯦ ꯍꯣꯏ ꯃꯧ ꯐꯠꯇꯕꯤ ꯑꯣꯏꯗꯣꯏꯅꯦ
ꯑꯗꯨꯅꯦ ꯌꯨꯝ ꯊꯨꯒꯥꯏꯕ ꯂꯥꯛꯄꯅꯤ ꯁꯨꯃꯥꯏꯅ ꯂꯥꯎꯔ ꯂꯧꯔꯛꯇꯣꯏꯅꯦ ꯅꯪꯕꯨ ꯃꯥꯗ ꯐꯠꯇꯕꯅꯤ ꯁꯨꯃꯥꯏꯅꯒ
ꯑꯩꯒꯤ ꯃꯤꯡꯗꯣ ꯑꯐꯕꯗ ꯃꯃꯤꯡ ꯆꯠꯇ꯭ꯔꯗꯤ ꯐꯠꯇꯕꯒꯤ ꯃꯃꯤꯡ ꯆꯠꯍꯟꯒꯦ
ꯑꯗꯨꯃꯥꯏꯅ ꯑꯩꯅ ꯇꯧꯕ ꯌꯥꯔꯦꯀꯣ ꯇꯧꯍꯩꯗꯦ ꯇꯧꯍꯩꯗꯦ ꯐꯖꯅ ꯄꯥꯅꯕ ꯅꯣꯏ ꯃꯄꯨꯔꯣꯏꯕꯕꯨ ꯁꯦꯕꯥ ꯐꯖꯅ ꯇꯧꯕ ꯑꯍꯟꯁꯤꯡꯕꯨ ꯁꯦꯕꯥ ꯐꯖꯅ ꯇꯧꯔꯒ ꯂꯩ ꯀꯔꯤꯅ ꯇꯣꯉꯥꯟꯅ ꯆꯥꯒꯦꯅ ꯈꯜꯂꯤ ꯖꯥꯠ ꯖꯥꯠ ꯈꯟꯕ ꯃꯥꯜꯂꯤꯉ ꯅꯪꯁꯦ
ꯈꯪꯗꯦꯗ ꯁꯨꯝ ꯍꯥꯏꯕꯅꯤꯅ
ꯍꯥꯏꯕꯗ ꯇꯕꯀꯦ ꯇꯣꯏꯅꯤ
ꯑꯣ ꯑꯁ ꯑꯩꯗꯤ ꯆꯥꯛ ꯂꯥꯝꯕ ꯃꯥꯜꯂꯤꯅꯦ ꯑꯩꯒꯤ ꯄꯨꯛꯁꯦ
꯭ꯌꯥ
ꯑꯩꯁꯨ ꯐꯒꯤ ꯍꯥꯏꯕꯅꯤꯗ
ꯑꯗꯨꯅꯦ ꯑꯩ ꯒ꯭ꯌꯥꯟ ꯇꯥꯌꯦꯕ ꯑꯗ ꯅꯪ ꯀꯩꯅꯣ ꯇꯧꯔꯔꯣꯏꯗ꯭ꯔꯣ ꯀꯣꯆꯤꯡꯒꯨꯝꯕ ꯑꯃꯨ ꯂꯧꯊꯔꯣꯏꯗ꯭ꯔꯣ
ꯑꯣ ꯈꯪꯗ꯭ꯔꯤꯌꯦ ꯑꯩꯗꯣ ꯃꯣꯏ ꯑꯦꯛꯖꯥꯝ ꯊꯥꯕꯗꯁꯨꯀꯣ ꯍꯟꯗꯛ
ꯎꯝ
ꯊꯥꯕꯒꯤ ꯃꯁꯤꯡꯗꯣ ꯑꯁꯤꯗꯒꯤ ꯍꯦꯟꯕ ꯌꯥꯗ꯭ꯔꯦ ꯍꯥꯏꯕ ꯊꯣꯛꯂꯛꯀꯅꯤ ꯍꯥꯏꯌꯦꯕꯀꯣ ꯃꯣꯏꯗꯣ
ꯁꯤꯗꯒꯤ ꯍꯦꯟꯕ ꯌꯥ ꯆꯍꯤꯗꯨꯔꯣ ꯑꯦꯠꯖ ꯂꯤꯃꯤꯠꯇꯗꯨꯔꯣ ꯑ
ꯑꯗꯨꯒꯤ ꯊꯣꯛꯂꯛꯀꯅꯤ ꯍꯥꯏꯑꯌꯦ ꯑꯗꯨꯒꯤꯁꯨ ꯃꯈꯥ ꯄꯣꯜꯂꯦ ꯑꯗꯨꯒ ꯍꯣꯏ ꯀꯣꯆꯤꯡꯕꯨꯗꯤ ꯂꯣꯏ ꯍꯧꯅꯈ꯭ꯔꯦꯀꯣ ꯑꯗꯣ ꯄꯩꯁꯥ ꯎꯝ ꯄꯩꯁꯥ ꯊꯤꯖꯜꯂꯨꯔꯗꯤ ꯇꯜꯂꯦꯗꯅ
ꯆꯍꯤꯕꯨꯗꯤ ꯌꯥꯝ ꯆꯍꯤꯕꯨꯗꯤ ꯀꯩꯅꯣꯐꯥꯎ ꯇꯧꯔꯝꯗꯧ ꯃꯥꯜꯂꯦꯗ
ꯑꯣꯏ
ꯀꯨꯟꯊ꯭ꯔꯥ ꯀꯨꯟꯊ꯭ꯔꯥ ꯍꯦꯟꯅ ꯇꯧꯔꯝꯒꯅꯤꯗ
ꯑ ꯑꯗꯨ ꯇꯧꯋꯦ ꯑꯗꯨ ꯑꯣꯏꯔꯁꯨ ꯍꯟꯗꯛ ꯅꯧꯅ ꯑꯃꯨꯛ ꯊꯣꯛꯂꯛꯀꯅꯤ ꯍꯥꯏꯑꯦ
ꯎꯝ ꯑꯗꯨꯗꯒꯤ ꯑꯗꯨꯗꯒꯤ ꯊꯒꯗ ꯔꯥꯏꯁ
ꯎꯝ ꯍꯥꯏꯗꯤ ꯑꯁꯤꯁꯦ ꯑꯗꯨꯝ ꯊꯥꯅꯤꯡꯕꯐꯥꯎ ꯊꯥꯕ ꯌꯥꯕꯅꯦꯕꯀꯣ
ꯎꯝ
ꯊꯥꯅꯤꯡꯕꯐꯥꯎ ꯊꯥꯕ ꯌꯥꯏ ꯑꯗꯣ ꯍꯟꯗꯛꯇꯤ ꯌꯥꯔꯔꯣꯏ ꯍꯥꯏꯌꯦ
ꯑꯗꯨ ꯊ ꯑꯣꯍꯣ ꯑꯩꯈꯣꯏ ꯑꯩꯈꯣꯏꯅ ꯑꯦꯛꯖꯥꯝ ꯇꯧꯕ ꯃꯁꯤꯡꯗꯨꯅꯦꯕ ꯍꯥꯏꯁꯦ ꯆꯍꯤ ꯅꯠꯇꯤꯕꯥ ꯑꫭ ꯂꯐ ꯌꯥꯡ
ꯎꯝ ꯑꯩꯅꯣ ꯎꯝ ꯀ꯭ꯂꯥꯁ ꯇꯨꯋꯦꯜꯐ ꯍꯦꯛ ꯂꯣꯏꯕꯒ ꯊꯥꯕꯒ ꯍꯥꯏꯔꯗꯤ ꯑꯍꯨꯝ ꯁꯨꯔꯦꯕꯀꯣ
ꯎꯝ ꯀꯩꯅꯣ ꯐꯥꯎ ꯌꯥꯔꯝꯕꯅꯤꯗ ꯃꯉꯥ ꯐꯥꯎꯗꯤ ꯑꯩ ꯋꯥꯈꯜꯗ ꯃꯉꯥ ꯇꯔꯨꯛ ꯐꯥꯎꯗꯤ ꯌꯥꯔꯝꯒꯅꯤꯗ
ꯍꯟꯗꯛ ꯅꯣꯇꯤꯁ ꯊꯣꯛꯂꯛꯀꯅꯤ ꯍꯥꯏꯌꯦ ꯑꯗꯨꯁꯨ ꯉꯥꯏꯕꯅꯤꯗ ꯇꯂꯦꯗ ꯃꯊꯪꯁꯤꯒꯤꯗꯤ ꯀꯩꯅꯣꯗ ꯊꯥꯔꯅꯤꯑ ꯀꯝꯄ꯭ꯌꯨꯇꯔꯗ ꯊꯥꯔꯅꯤꯑ
ꯑ ꯄꯤꯇꯥꯗꯗꯤ ꯀꯝ ꯄꯇꯥ ꯑꯃꯨꯛ ꯈꯪꯗ꯭ꯔꯗꯤ ꯌꯥꯔꯣꯏꯅꯦ ꯇꯧꯔꯤꯁꯦ ꯍꯥꯏꯗꯤ ꯃꯑꯣꯡꯗꯣ ꯁꯨꯝꯇꯧ ꯇꯧꯗ꯭ꯔꯗꯤ ꯌꯥꯗꯦꯗꯅ ꯍꯧꯖꯤꯛ ꯀꯩꯅꯣ ꯇꯧꯕ ꯏꯁꯇꯥꯏꯜꯗ ꯇꯧꯗꯣꯏꯅꯦ ꯍ ꯑꯦꯁ ꯑꯦꯁ ꯁꯤꯒꯨꯝꯕ ꯔꯦꯜꯋꯦꯒꯨꯝꯕ ꯕꯦꯡꯀꯤꯡꯒꯨꯝꯕ ꯇꯧꯕ ꯃꯉꯣꯟꯗ ꯇꯧꯗꯣꯏꯅꯦꯕ
ꯍꯣꯏ ꯑꯗꯣ ꯑꯩꯁꯨ ꯑꯃꯨꯛꯇꯪ ꯑꯦꯁ ꯑꯦꯁ ꯁꯤꯒꯤ ꯑꯃꯨꯛ ꯇ꯭ꯔꯥꯏ ꯇꯧꯁꯤꯦꯔꯥ ꯈꯪꯗꯦ ꯍꯥꯏꯕꯗꯤ ꯎ ꯃꯣꯏꯗꯤ ꯀꯝꯄ꯭ꯌꯨꯇꯔꯗ ꯇꯧꯔꯗꯤ ꯑꯗꯨꯒ ꯃꯥꯟꯅꯔꯛꯇꯧ ꯃꯥꯜꯂꯦꯕꯀꯣ
ꯎꯝ
ꯅꯣꯏ ꯎꯝ ꯑꯗꯨ ꯑꯗꯨ ꯇꯧꯕꯗꯣ ꯀꯣꯏꯁꯟ ꯄꯦꯄꯔ ꯇꯣꯉꯥꯟꯅ ꯌꯦꯟꯕ꯭ꯔꯣ
ꯌꯦꯟꯗ ꯀꯝꯄꯌꯨꯇꯔ ꯗꯦꯁꯁ ꯣ ꯗꯗꯥꯔ ꯊꯣꯛꯛꯅꯦ ꯀꯩꯅꯣ ꯀꯣꯏ ꯑꯗꯣ ꯀꯨꯏꯁꯟ ꯑꯃꯃꯝ ꯄꯦꯖ ꯊꯥꯖꯤꯜꯂꯒꯅꯤ ꯑꯦꯔꯣ ꯅꯝꯕ ꯀꯩꯅꯣ ꯇꯧꯗꯣꯏꯅꯦꯕ ꯁꯨꯝ ꯃꯊꯛꯇ ꯑꯦꯔꯣ ꯁꯤꯝꯕꯣꯜ ꯍꯥꯏꯗꯣꯏꯅꯦꯕꯀꯣ ꯅꯦꯛꯁ ꯄ꯭ꯔꯤꯚꯤꯌꯨ ꯀꯥꯏꯅ ꯑꯗꯨꯗ ꯅꯝꯃꯤꯅꯦ ꯑꯗ ꯀꯣꯏꯁꯟ ꯄꯦꯖ ꯑꯃꯗ ꯑꯃꯃ ꯑꯗꯨꯝ ꯆꯠꯇꯣꯏꯅꯦ ꯗꯤ ꯅꯪ ꯀꯩꯅꯣ ꯊꯥꯛꯑꯣ ꯅꯪ ꯑꯦꯛꯁꯄꯤꯔꯤꯦꯟꯁ ꯃꯇꯥꯡꯗ ꯑꯦꯛꯁꯄꯤꯔꯤꯦꯟꯁ ꯑꯣꯏꯅ ꯑꯦꯝ ꯇꯤ ꯑꯦꯁ ꯊꯣꯛꯂꯛꯀꯗꯧꯕꯀꯣ
ꯑ
ꯑꯗꯨꯗ ꯊꯥꯖꯩ ꯂꯦ ꯍꯟꯗꯛ ꯆꯍꯤ ꯂꯥꯁ ꯃꯟ ꯅꯠꯇ꯭ꯔ ꯑꯦꯛꯖꯥꯝ ꯇꯧꯒꯗꯧ ꯃꯥꯜꯂꯦ ꯑꯦꯛꯖꯥꯝ ꯃꯌꯥꯝ ꯂꯥꯛꯑꯅꯤ ꯔꯣꯏ ꯍꯟꯗꯛ ꯁꯤꯁꯦ ꯊꯥ ꯂꯣꯏꯁꯤꯟꯈ꯭ꯔꯦꯕꯀꯣ ꯂꯩꯦ ꯑ ꯑ ꯎ ꯂ ꯑꯗꯨꯗ ꯐꯣꯝ ꯊꯥꯖꯤꯜꯂꯣ ꯑꯦꯛꯁꯄꯤꯔꯤꯌꯦꯟꯁꯀꯤ ꯑꯣꯏꯅ
ꯑꯗꯨꯗꯒꯤ ꯅꯪ ꯃꯊꯪꯗ ꯀꯩꯅꯣ ꯇꯧꯈ꯭ꯔꯁꯨ ꯆꯥꯟꯁ ꯂꯩꯔꯦꯗꯅ ꯀꯟꯐꯤꯗꯦꯟ ꯂꯩꯕꯅꯦ ꯀꯝꯄ꯭ꯌꯨꯇꯔ ꯈꯪꯉꯁꯨ ꯍꯥꯏꯗꯤꯩ ꯈꯪꯗꯕꯤꯗꯤ ꯗꯥꯏꯔꯦꯛ ꯆꯪꯉꯁꯤ ꯀꯩꯅꯣ ꯇꯧꯕꯅꯦꯕ ꯈꯣꯡ ꯉꯍꯧꯕꯅꯦꯕ
ꯍꯣꯏ ꯑꯗꯨ ꯀꯃꯦ ꯑꯁ ꯈꯪꯗ꯭ꯔꯦꯗ ꯑꯩꯗꯤ ꯀꯝꯄ꯭ꯌꯨꯇꯔꯁꯨ ꯀꯩꯅꯣ ꯇꯧꯋꯦ ꯑꯩꯈꯣꯏꯗꯣ ꯑꯩꯈꯣꯏ ꯁ꯭ꯀꯨꯜ ꯀꯥꯔꯤꯀꯥꯟꯅ ꯀ꯭ꯂꯥꯁ ꯁꯚꯦꯟ ꯐꯥꯎ ꯀ꯭ꯂꯥꯁ ꯁꯚꯦꯟ ꯅꯠꯇꯦ ꯀ꯭ꯂꯥꯁ ꯁꯤꯛꯁꯇꯒꯤ ꯑꯗꯨꯝ ꯄꯥꯏꯍꯜꯂꯦꯕꯀꯣ
ꯎꯝ